ꯇꯨꯝꯔꯤꯕ꯭ꯔꯣ
ꯊꯨꯝꯗꯔꯤꯌꯦ
ꯀꯩꯗꯧꯔꯤꯅꯣ ꯑꯗꯨꯗꯤ
ꯑꯩꯁꯦ ꯐꯝꯃꯤ
ꯍꯥ
ꯐꯝꯃꯤꯌꯦ
ꯅꯊꯟꯅꯔꯥ
ꯏꯊꯟꯇꯅꯦ ꯅꯪꯗꯤ ꯀꯔꯤ ꯇꯧꯕ꯭ꯔꯣ
ꯑꯗꯨꯝ ꯇꯨꯝꯐꯝꯗ ꯑꯗꯨꯝ ꯂꯦꯡꯉꯒ ꯂꯩ
ꯕꯣꯜ ꯌꯦꯡꯗꯣꯏꯔꯣ
ꯍꯣꯏ ꯌꯦꯡꯒꯅꯤ ꯇꯨꯋꯦꯜꯞ ꯊꯥꯔꯇꯤꯐꯧ ꯉꯥꯏꯔꯒ ꯑꯗꯨꯝ ꯅꯪꯒ ꯋꯥꯔꯤ ꯁꯥꯁꯤꯔꯥ ꯈꯟꯕꯒꯤ
ꯑꯣ ꯑꯣ ꯑꯣ ꯌꯥꯏꯅ ꯌꯥꯏꯅ ꯑꯩꯁꯨ ꯍꯧꯖꯤꯛꯇ ꯆꯥꯛ ꯆꯥꯕ ꯇꯣꯛꯇ ꯉꯥꯏꯔꯤꯗ
ꯑꯣ ꯑꯣ ꯑꯗꯨ ꯏꯕꯥꯅꯤ ꯆꯞ ꯃꯥꯟꯅꯔꯦ ꯑꯗꯨꯗꯤ ꯀꯔꯤ ꯏꯟꯖꯥꯡ ꯆꯥꯔꯦ
ꯑꯩ ꯉꯁꯤ ꯌꯦꯟ ꯆꯥꯏꯌꯦ
ꯑꯣ ꯌꯦꯟꯗꯤ ꯍꯥꯎꯔꯝꯒꯅꯤ ꯑꯗꯨꯗꯤ
ꯍꯥꯎꯋꯦ ꯅꯪꯗꯤ ꯀꯔꯤ ꯏꯟꯖꯥꯡ ꯆꯥꯔꯒꯦ
ꯑꯩꯗꯤ ꯗꯥꯜꯒ ꯎꯝ ꯎꯝ ꯃꯔꯨꯝ ꯆꯥꯏ ꯀꯔꯤ ꯍꯥꯏꯁꯤꯔ ꯗꯥꯜꯒ ꯗꯥꯜꯒ ꯑꯦꯛ ꯆꯥꯏ ꯍꯣꯏ ꯌꯦꯔꯨꯝ ꯆꯥꯏ ꯅꯊꯟꯅꯗꯤ ꯌꯥꯝ ꯕꯣꯔꯤꯡ ꯑꯩ ꯑꯣꯏ ꯔꯝꯒꯅꯤꯗꯥꯏ ꯑꯗꯨꯗꯤ
ꯍꯧꯖꯤꯛꯇꯤ ꯑꯩꯒꯤ ꯀꯥꯗ ꯏꯊꯟꯇ ꯑꯣꯏꯕ ꯑꯩꯁꯨ ꯕꯣꯜ ꯌꯦꯡꯗꯣꯏꯅꯦꯕꯀꯣ ꯏꯃꯥꯟꯅꯕꯤꯒꯤ ꯀꯥꯗ ꯌꯦꯡꯗꯣꯏꯅꯦ ꯑꯩꯁꯦ ꯍꯧꯖꯤꯛ ꯖꯁ ꯑꯗꯨꯝ ꯆꯠ ꯆꯥꯠꯇꯣꯛꯄꯒ
ꯎꯝ
ꯑꯩ ꯀꯥꯗꯥ ꯑꯩꯗꯣ ꯉꯍꯥꯛ ꯂꯩꯔꯗꯤ ꯏꯔꯨꯖꯒꯦ ꯇꯧꯕꯅꯤꯗ ꯕꯣꯜ ꯌꯦꯡꯔꯝꯗꯥꯏꯗ
ꯑꯣ ꯑꯩꯁꯨ ꯔꯨꯖ ꯔꯠꯇꯦꯗ ꯑꯔꯣꯏꯒꯅꯤ ꯇꯨꯝ ꯇꯨꯝꯗ꯭ꯔꯦ ꯌꯥꯝ ꯁꯥꯕꯒꯤꯀꯣ ꯑꯗꯨꯒ ꯇꯨꯝ ꯍꯣꯏ ꯁꯥ ꯌꯥꯝ ꯁꯥꯃꯟꯕꯒꯤ ꯌꯥꯝ ꯁꯥꯏ ꯍꯧꯖꯤꯛ
ꯎꯝ ꯅꯣꯡ ꯃꯥꯟꯅꯦ ꯃꯥꯟꯅꯦ ꯅꯣꯡꯖꯨ ꯈꯖꯤꯛ ꯈꯖꯤꯛ ꯆꯨꯕ ꯑꯗꯨꯖꯨ ꯑꯦ ꯍꯥꯕ ꯈꯠꯇ
ꯌꯨꯝ ꯄꯥꯟꯈ꯭ꯔꯕꯣ
ꯍꯥꯥ
ꯌꯨꯝ ꯄꯥꯟꯈ꯭ꯔꯕꯣ
ꯄꯥꯟꯗꯔꯦ ꯍꯦ ꯑꯩ
ꯑꯣ ꯑꯗꯨꯗꯤ ꯌꯥꯝ ꯐꯩꯌꯦ
ꯌꯨꯝꯄꯥꯟꯕꯒꯤ ꯋꯥꯔꯤ ꯁꯥꯟꯅꯅꯤꯡꯗꯦ ꯍꯥꯏꯗꯨꯔꯣ
ꯑꯗꯨꯒꯤ ꯅꯠꯇꯦ ꯆꯨꯝꯃ ꯆꯨꯝꯃ ꯑꯗꯨꯝ ꯍꯥꯡꯉꯛꯄꯅꯤꯗ
ꯏꯔꯣ ꯍꯥꯟꯅ ꯍꯪꯂꯛꯑꯅꯤ ꯍꯪꯂꯛꯀꯅꯤ ꯁꯤ ꯗꯤ ꯐꯝ ꯂꯩꯇ꯭ꯔꯦ꯫
ꯀꯔꯤꯁꯨ ꯀꯥꯏꯗꯦꯗ
ꯍꯣꯏ ꯁꯨꯃꯥꯏꯅ ꯍꯪꯔꯛꯄꯅꯦ ꯑꯩꯅ ꯃꯤꯅꯦ ꯍꯥꯏꯕ
ꯃꯤ ꯅꯨꯄꯥ ꯈꯨꯗꯤꯡ ꯑꯗꯨꯝ ꯇꯧꯕꯅꯤꯅ ꯆꯨꯝꯅ
ꯃꯥꯅꯦ ꯃꯥꯅꯦ ꯃꯥꯅꯦ ꯃꯔꯝ ꯂꯩꯏꯇ꯭ꯔꯁꯨ ꯁꯨꯝ ꯈꯪꯅꯤꯡꯕ ꯍꯥꯏꯇꯥꯔꯦ
ꯍꯣꯏ ꯍꯣꯏ ꯍꯣꯏ ꯑꯗꯨꯅꯦꯗ ꯀꯔꯤꯒꯤ ꯅꯣꯛꯄꯥ
ꯅꯣꯛꯅꯤꯡꯕꯒꯤ ꯑꯣꯏꯔꯝꯅꯤ ꯍꯣꯏ ꯅꯣꯛꯑꫭ ꯐꯖꯅ ꯅꯣꯛꯑꫭ ꯀꯔꯤꯁꯨ ꯀꯥꯏꯗꯦꯗ
ꯃꯥꯅꯦ ꯃꯥꯅꯦ ꯃꯥꯅꯦ ꯑꫭ ꯃꯤ ꯀꯅꯥ ꯀꯅꯥ ꯂꯩꯒꯦ ꯍꯧꯖꯤꯛꯇꯤ
ꯑꯩꯒꯤ ꯃꯔꯨꯞꯁꯤꯡꯒ ꯂꯩꯌꯦ꯫
ꯑꯣ ꯃꯔꯨꯞꯁꯤꯡꯒ ꯂꯩꯕꯒꯤ ꯅꯨꯡꯉꯥꯏꯕꯅꯤꯅꯦ
ꯈꯪꯂꯦꯗ ꯑꯩꯈꯣꯏꯒꯤ ꯃꯔꯨꯞꯁꯤꯡꯁꯦ ꯃꯣꯏꯗꯤ ꯍꯧꯖꯤꯛ ꯀꯔꯤꯔꯥ ꯎꯝ ꯀꯔꯤ ꯃꯍꯤꯔꯥ ꯊꯛꯂꯒ ꯂꯩꯕꯅꯦ ꯃꯣꯏꯗꯤ
ꯑꯣꯕ꯭ꯔꯣ ꯅꯪꯗꯤ ꯇꯧꯗ꯭ꯔꯣ
ꯍꯣꯏ ꯇꯧꯏ ꯍꯣꯏ ꯇꯧ ꯇꯧꯗꯦ ꯇꯧꯗꯔꯗꯤ ꯍꯧꯖꯤꯛ ꯑꯗꯨꯝ ꯄꯥꯎ ꯐꯥꯎꯅ ꯍꯥꯜꯂꯔꯣꯏ ꯏꯕꯥꯅꯤ
ꯃꯥꯅꯦ ꯃꯥꯅꯦ ꯑꯗꯨ ꯇꯧꯔꯒ ꯀꯩꯗ ꯀꯔꯤ ꯇꯧꯗꯣꯏꯅꯣꯗ ꯀꯥꯟꯅꯕꯁꯨ ꯅꯠꯇꯦ
ꯍꫭꯏ ꯍꯣꯏ ꯀꯅꯥ ꯅꯠꯇꯦ ꯑꯗꯨꯒꯤꯅꯦ ꯍꯛꯆꯥꯡ ꯑꯩꯒꯤ ꯍꯛꯆꯥꯡ ꯐꯥꯎ ꯐꯥ ꯐꯥ ꯀꯔꯤꯔꯥ ꯎꯝ ꯑꯍꯥꯎ ꯑꯍꯥꯎꯕ ꯆꯥꯅꯤꯉꯥꯏꯁꯨ ꯂꯩꯇꯕ ꯀꯔꯤꯒꯦ ꯑꯗꯨ ꯑꯗꯨꯒꯤ ꯑꯗꯨꯒꯤꯅꯤꯗ
ꯍꯣꯏ ꯍꯣꯏ ꯑꯗꯨꯅꯕꯨ ꯐꯔꯦꯅꯦ ꯅꯁꯥꯅ ꯈꯪꯖ꯭ꯥꯔꯒ ꯀꯣ ꯏꯁꯥꯗꯗꯤ ꯀꯅꯥꯗꯦꯒ ꯍꯥꯏꯔꯒ ꯅꯪꯅ ꯂꯩꯕ ꯉꯝꯕꯗꯣ ꯑꯗꯨꯅꯕꯨ ꯐꯔꯦꯗ
ꯍꯣꯏ ꯍꯣꯏ ꯑꯗꯨꯒꯤꯅꯤ ꯈꯜꯂꯒ ꯍꯛꯆꯥꯡꯁꯨ ꯐꯍꯜꯂꯔꯣꯏ ꯀꯔꯤꯔꯥ ꯑꯗꯨꯝꯁꯨ ꯌꯥꯝꯅ ꯍꯥꯏꯔꯛꯀꯅꯤꯀꯣ ꯑꯗꯨꯒꯤꯅꯤ ꯎꯝ꯫
ꯍꯧꯖꯤꯛꯇꯤ ꯑꯗꯨꯒꯨꯝꯕ ꯇꯧꯕꯁꯨ ꯀꯔꯤ ꯍꯥꯏꯗꯣꯏꯅꯣ ꯑꯗꯨꯝ ꯊꯨꯅ ꯊꯨ
ꯎꯝ ꯎꯝ ꯎꯝ ꯎꯝ ꯑꯩꯁꯨ ꯑꯗꯨꯒꯤ
ꯒ꯭ꯤꯌꯥꯟ ꯌꯥꯝ ꯇꯥꯕ ꯃꯥꯜꯂꯦꯀꯣ
ꯄꯥꯈꯪꯒꯤ ꯄꯨꯟꯁꯤꯁꯦ ꯌꯥꯝ ꯂꯨꯝꯃꯦ ꯈꯪꯗ꯭ꯔꯦ ꯑꯩꯈꯣꯏꯒꯤ ꯄꯨꯟꯁꯤꯁꯦ
ꯎꯝ꯫ ꯂꯨꯃꯥꯝꯒꯅꯤ ꯑꯉꯥꯡꯁꯨ ꯌꯥꯝ ꯃꯥꯜ ꯑꯉꯥꯡꯁꯨ ꯃꯥꯟꯗꯧ ꯃꯥꯜꯂꯦ ꯅꯪꯁꯦ
ꯍꯥ
ꯑꯉꯥꯡꯁꯨ ꯌꯥꯝ ꯃꯥꯟꯅꯗꯧ ꯃꯥꯟꯂꯦꯕ ꯑꯣꯏꯗꯧ ꯃꯥꯜꯂ ꯑꯉꯥꯡ ꯑꯣꯏꯗꯧ ꯃꯥꯜꯂꯦꯕ
ꯑꯣ ꯆꯍꯤꯗꯤ ꯑꯗꯨꯝ ꯀꯔꯤꯁꯦ ꯑꯉꯥꯡ ꯑꯣꯏꯅꯤꯡ ꯆꯍꯤꯗꯤ ꯑꯗꯨꯝ ꯑꯉꯥꯡ ꯑꯣꯏꯅꯤꯡꯕ ꯆꯍꯤꯗꯤ ꯑꯗꯨꯝ ꯑꯥ ꯀꯔꯤꯔꯥ ꯀꯔꯤ ꯍꯥꯏꯁꯤꯔꯥ ꯂ ꯍꯧꯔꯦꯅꯦ
ꯑꯗꯨꯕꯨꯗꯤ ꯍꯣꯏ ꯃꯇꯝꯒꯤ ꯑꯗꯨꯝ ꯃꯇꯝ ꯆꯠꯄꯅꯤꯅ ꯆꯍꯤꯁꯨ
ꯍꯣꯏ ꯑꯍꯟ ꯑꯣꯏꯅꯤꯡꯗ꯭ꯔꯦ ꯑꯩꯁꯦ ꯑꯗꯨꯝ ꯑꯉꯥꯡ ꯑꯣꯏꯅꯤꯡꯉꯦ
ꯑꯉꯥꯡ ꯑꯣꯏꯅꯃꯛ ꯍꯤꯗꯥꯛ ꯍꯥꯏꯕꯤꯌꯨꯔ
ꯅꯩꯔꯗꯤ ꯑꯗꯨꯝ ꯀꯔꯤꯁꯨ ꯀꯥꯏꯗ ꯍꯥꯏꯔꯛ ꯍꯥꯏ ꯍꯥꯏꯔꯁꯨ
ꯑꯁ ꯃꯩ ꯃꯨꯠꯈ꯭ꯔꯦꯅꯦ ꯑꯩꯈꯣꯏꯁꯦ ꯑꯜꯂ ꯌꯥꯝ ꯅꯨꯡꯉꯥꯏꯇꯦ
ꯑꯁ ꯃꯩ ꯃꯨꯠꯁꯦ ꯑꯩꯁꯨ ꯅꯨꯡꯉꯥꯏꯇꯦꯅꯦ ꯑꯩꯗ ꯀ ꯋꯥꯔꯤ ꯁꯥꯕ ꯃꯇꯝꯗ ꯑꯗꯨꯝ ꯃꯩ ꯃꯣꯠꯄꯁꯦ ꯑꯩꯁꯨ ꯌꯥꯝ ꯀꯔꯤꯔꯥ ꯕꯣꯔꯤꯡ ꯑꯣꯏ
ꯍ ꯃꯩ ꯃꯨꯠꯄꯁꯦ ꯌꯥꯝ ꯅꯨꯉꯥꯏꯇꯦ
ꯎꯝ ꯌꯥꯝ ꯂꯨꯝ꯭ꯔꯥ ꯑꯦ ꯌꯥꯝ ꯁꯥꯕ꯭ꯔꯥ ꯍꯧꯖꯤꯛ
ꯍꯧꯖꯤꯛꯇꯤ ꯃꯥꯜꯂꯦ
ꯍꯂꯣ ꯍꯧꯗꯛ ꯐꯦꯠ ꯑꯅꯤ ꯊꯝꯂꯒ ꯇꯨꯝꯕꯅꯦ ꯑꯩꯁꯦ
ꯀꯔꯤ ꯍꯥꯏꯕꯥ
ꯐꯦꯟ ꯑꯅꯤ ꯊꯝꯂꯒ ꯇꯨꯝꯕꯅꯦ ꯌꯥꯝ ꯁꯥꯃꯟꯕꯒꯤ
ꯑꯁ ꯑꯗꯨꯗꯤ ꯍꯦꯟꯃꯟꯗ꯭ꯔꯣ ꯅꯪꯁꯨ
ꯐꯦꯟ ꯑꯅꯤ ꯊꯝꯂꯁꯨ ꯏꯪꯗꯦ ꯀꯔꯤꯒꯤꯅꯣ ꯀꯔꯤꯅꯣ
ꯁꯥꯏꯅ ꯐꯦꯟꯗꯣ ꯁꯨꯃꯥꯏ ꯑꯅꯤ ꯊꯥꯔꯒꯥ ꯇꯧꯕꯁꯨ ꯌꯥꯝ ꯏꯪꯉꯝꯃꯣꯏꯗ
ꯏꯪꯗꯦꯍꯦ ꯑꯩꯈꯣꯏꯒꯤ ꯃꯐꯝ ꯑꯩꯈꯣꯏ ꯃꯐꯝꯅꯤ ꯌꯥꯝ ꯁꯥꯕ ꯃꯇꯝꯅꯤꯀꯣ ꯑꯗꯨꯒꯤꯅꯤꯗ
ꯑꯣ ꯍꯁ ꯑꯃꯣ ꯂꯥꯛꯑꯦ
ꯑꯣ ꯃꯩ ꯑꯃ ꯑꯃꯣꯛ ꯂꯥꯛꯈ꯭ꯔꯕꯣ ꯑꯩꯅ ꯍꯧꯖꯤꯛ ꯊꯨꯅ ꯂꯥꯛꯍꯟꯕꯤꯌꯣꯅ ꯑꯩ ꯋꯥꯈꯜꯗ ꯈꯟꯕꯒꯤꯅꯦ
ꯑꯣ ꯑꯣꯏ ꯅꯪꯒ ꯋꯥꯔꯤ ꯁꯥꯟꯅꯕꯁꯦ ꯑꯩ ꯏꯆꯦ ꯑꯃ ꯗꯥꯀꯥꯇ ꯌꯥꯝ ꯐꯥꯕ ꯐꯗꯩ ꯃꯥꯜꯂꯦ
ꯃꯥꯥꯏ ꯂꯥꯛꯇꯕꯁꯦ ꯕꯣꯜꯁꯨ ꯂꯩꯌꯦ ꯀꯣ ꯑꯗꯨ ꯒꯤꯅꯤꯗ ꯃꯥꯥꯏꯗꯤ ꯑꯗꯨꯝ ꯂꯥꯛꯄꯤꯌꯣꯅ ꯑꯩꯅ ꯍꯧꯖꯤꯛ ꯈꯟꯕ ꯑꯗꯨꯒ ꯍꯧꯖꯤꯛ ꯂꯥꯛꯈ ꯂꯥꯛꯑꯦꯀꯣ
ꯂꯥꯛꯑꯦ ꯂꯥꯛꯑꯦ
ꯑꯗꯨꯗꯤ ꯌꯥꯝ ꯐꯥꯏꯌꯦ ꯎꯝ ꯅꯣꯏ ꯅꯆꯤꯟ ꯅꯄꯥꯎꯗꯤ ꯀꯌꯥꯔꯥ
ꯑꯩꯈꯣꯏ ꯏꯆꯤꯟꯜ ꯏꯅꯥꯎꯗꯤ ꯌꯥꯝꯃꯦ ꯏꯆꯦꯈꯣꯏ ꯃꯌꯨꯝ ꯄꯥꯟꯈ꯭ꯔꯦ ꯍꯧꯖꯤꯛ ꯏꯆꯦ ꯃꯌꯨꯝ ꯏꯆꯦ ꯃꯌꯨꯝ ꯄꯥꯟꯗꯅꯕ ꯑꯃ ꯂꯩꯌꯦ
ꯑꯣ ꯁꯅꯅꯦ ꯀꯣꯏꯁꯨ ꯑꯩꯈꯣꯏ ꯎꯝ ꯀꯣꯏꯁꯨꯣꯃꯤ ꯌꯥꯃꯦ
ꯃꯤ ꯑꯃꯅ ꯅꯨꯡꯉꯥꯏꯗ
ꯍꯣꯏ ꯅꯨꯡꯉꯥꯏꯌꯦ ꯃꯤꯌꯥꯝꯕꯅ ꯅꯨꯡꯉꯥꯏ
ꯍꯣꯏ ꯅꯕꯨꯗꯁꯤꯁꯤ ꯑꯁꯤ ꯇꯝꯈ꯭ꯔꯦ ꯁꯤ ꯇꯧꯕꯤꯌꯨ ꯈꯣꯠꯄꯤꯌꯨ ꯍꯥꯏꯔꯁꯨ ꯑꯗꯨꯝ ꯅꯨꯡꯉꯥꯏꯔꯦ
ꯉꯔꯥꯡꯗꯣꯅꯨꯡ ꯅꯣꯡ ꯇꯥꯕ꯭ꯔꯥ ꯅꯣꯏꯗ
ꯑ ꯇꯥꯏ
ꯑꯣ ꯑꯣ ꯑꯩꯈꯣꯏꯗꯗꯤ ꯅꯨꯡꯁꯥ ꯈꯛꯇꯅꯤꯗ ꯅꯣꯡ ꯇꯥꯔꯗꯤ ꯁꯨꯝ ꯃꯃꯤꯡꯒꯤ ꯅꯣꯡꯅꯦꯗ
ꯀ ꯀꯟꯅ ꯇꯥꯕꯗꯅ ꯍꯅꯁꯨꯇꯥꯥꯞ ꯇ
ꯑꯩꯈꯣꯏ ꯑꯩꯈꯣꯏꯗꯗꯤ ꯑꯗꯨꯝ ꯀꯟꯅꯁꯨ ꯇꯥꯗꯦ ꯑꯗꯨꯒ ꯑꯗꯨꯝ ꯈꯤꯇꯪ ꯇꯥꯔꯒ ꯑꯗꯨꯝ ꯃꯤꯠꯄꯗꯣ ꯑꯗꯨ ꯑꯗꯨꯝ ꯈꯛꯇꯅꯦ
ꯑꯣ ꯑꯣ ꯑꯣ ꯅꯣꯏ
ꯎꯝ
ꯑꯣ ꯅꯨꯡꯁꯥꯗꯤ ꯁꯥ ꯍꯟꯗ ꯃꯔꯥꯡ ꯅꯨꯡꯁꯥ ꯈꯨꯠꯁꯥꯁꯤꯗꯤ ꯌꯦꯡ ꯉꯝꯗꯦꯍꯦ
ꯎꯝ ꯅꯪꯗꯤ ꯑꯗꯨꯝ ꯀꯣꯂꯦꯖ ꯀꯥꯔꯤꯕ꯭ꯔꯣ
ꯑꯩꯁꯦ ꯀꯣꯂꯦꯖ ꯀꯥꯗꯦ ꯀꯩꯅꯣ ꯇꯝꯃꯦ
ꯑꯗꯨꯗꯤ ꯌꯥꯝ ꯐꯩꯀꯣ ꯃꯤ ꯃꯆꯥꯗꯤ
ꯐꯩ ꯍꯥꯏꯁꯤꯔꯥ ꯐꯠꯇꯦ ꯍꯥꯏꯁꯤꯔꯥ ꯇꯝꯕ ꯍꯥꯏ ꯇꯝꯗ ꯇꯝꯕꯅꯦ ꯀꯔꯤꯁꯨ ꯇꯧꯅꯤꯡꯉꯥꯏ ꯂꯩꯇꯕꯅꯤꯅ ꯌꯨꯝꯗ ꯇꯧꯔꯨꯔꯅꯤ ꯄꯩꯁꯥꯁꯨ ꯊꯣꯛꯇꯦ
ꯋꯥ ꯈꯛꯇꯅꯦꯗ ꯑꯗꯨꯝ ꯀꯔꯤꯔꯥ ꯀꯔꯤ ꯍꯣꯒꯗꯤ ꯍꯣꯅꯒꯅꯤꯀꯣ ꯅꯪ ꯑꯗꯨꯝ ꯋꯥ ꯈꯛꯇ ꯀꯔꯤꯁ ꯀꯔꯤ ꯍꯥꯏꯁꯤꯔꯥ ꯐꯖꯅ ꯉꯥꯡꯕ ꯍꯩꯇꯕꯒꯤꯅꯤꯀꯣ ꯑꯩꯁꯦ ꯁ‌ꯦ ꯋꯥꯁꯦ ꯈꯪꯉꯗꯤ
ꯑꯩ ꯂꯣꯏꯒ꯭ꯌꯥꯟ ꯇꯥꯏꯑꯌꯦ ꯅꯪ ꯍꯥꯏꯅꯤꯡꯕꯗꯣ
ꯑꯣ ꯅꯣꯏ ꯃꯒꯦꯟ ꯇꯥꯔꯗꯤ ꯌꯥꯝ ꯅꯨꯡꯉꯥꯏꯗ ꯍꯥꯏꯁꯦ
ꯍ‌ꯣꯏ ꯍꯣꯏ ꯒ꯭ꯌꯥꯟ ꯇꯔꯦ ꯅꯪꯅ ꯍꯥꯏ ꯅꯪꯅ ꯍꯥꯏ ꯅꯤꯡꯕꯗꯣ ꯑꯩ ꯈꯪꯉꯦ ꯈꯪꯉꯦ
ꯎꯝ
ꯑꯗꯨꯕꯨꯗꯤ ꯅ ꯅꯠꯇꯦꯗ ꯍꯧꯖꯤꯛꯀꯥꯟꯁꯤꯗꯤ ꯀꯔꯤ ꯍꯥꯏꯗꯣꯏꯅꯣ ꯑꯗꯨꯝ ꯊꯕꯛ ꯇꯧꯕꯗ꯭ꯔꯗꯤ ꯃꯤꯅꯁꯨ ꯎꯁꯤꯠꯄꯤꯗꯦ
ꯍ ꯍꯧꯖꯤꯛ ꯀꯥꯟꯁꯦ ꯃꯤ ꯊꯥꯖꯕꯁꯨ ꯂꯩꯥꯏꯇ꯭ꯔꯦ ꯌꯥꯝ ꯃꯔꯤ
ꯃꯇꯝ ꯅ ꯃꯇꯝ ꯐꯠꯇꯕꯒ
ꯎꯝ ꯇꯝꯅ ꯇꯅ ꯄꯨꯔꯥ ꯀꯩꯀꯣ ꯑꯗꯨꯝ ꯍꯥꯏ ꯍꯕꯗꯨꯅꯦ ꯍꯧꯖꯤꯛ ꯆ ꯂꯥꯛ ꯄꯁꯦ
ꯃꯥꯅꯦ ꯃꯥꯅꯦ ꯉꯁꯤ ꯄꯨꯡꯁꯦ ꯌꯥꯝ ꯊꯨ ꯊꯨꯅ ꯆꯠꯂꯦꯗ
ꯍꯣꯏ ꯑꯩꯁꯨ ꯕꯧ ꯌꯦꯡꯁꯤꯔꯅ ꯉꯥꯏ ꯌꯥꯝ ꯉꯥꯏꯔꯒ ꯂꯩ
ꯉꯥꯏꯕ ꯉꯝꯗ꯭ꯔꯕ ꯍꯥꯏꯁꯦ ꯑꯩꯗꯤ ꯌꯥꯝ ꯊꯨꯅ ꯆꯠꯂꯦꯅ ꯍꯥꯏꯕꯅꯦ ꯍꯧꯖꯤꯛꯄꯨ ꯄꯨꯡ ꯇꯔꯥ ꯃꯊꯣꯏ ꯃꯈꯥꯏ ꯇꯥ ꯍ‌ꯦꯟꯈ꯭ꯔꯦ
ꯑꯩꯈꯣꯏ ꯑꯗꯨꯗꯤ ꯍꯣꯏ ꯑꯗꯨꯝ ꯀꯔꯤꯔꯥ ꯑꯗꯨꯝ ꯊꯕꯛ ꯁꯨꯏ ꯉꯟꯅ ꯂꯣꯏꯕ ꯁꯦ ꯊꯦꯡꯅ ꯂꯣꯏ ꯊꯦꯡꯅ ꯂꯣꯏꯕ ꯍꯥꯏꯕꯅꯤꯗ ꯑꯩꯅ
ꯑꯥ
ꯅ ꯃꯤꯁ ꯗꯗꯗꯒꯤ ꯍꯥꯏ ꯇꯈ꯭ꯔꯦ ꯅꯣꯏ ꯑꯥ ꯑꯗꯨꯗꯤ ꯍꯧꯖꯤꯛꯀꯥꯟꯁꯦ ꯑꯍꯥꯎ ꯑꯍꯥꯎꯕꯁꯨ ꯐꯪꯂꯝꯒꯅꯤ
ꯑꯥꯎꯕ ꯍꯥꯏꯕ ꯍꯥꯏꯁꯦ ꯆꯤꯡꯒꯤ ꯄꯣꯠꯇꯤ ꯍꯣꯏ ꯑꯗꯨꯝ ꯐꯪꯉꯦ
ꯍꯣꯏ ꯑꯩꯈꯣꯏꯕꯨꯗꯤ ꯑꯗꯨꯒꯗꯨꯒꯨꯝꯕ ꯐꯪꯗꯦ ꯐꯪꯂꯉꯁꯨ ꯌꯥꯝ ꯇꯥꯡꯉꯦ ꯃꯃꯟꯗꯣ ꯑ
ꯑꯩꯈꯣꯏꯗꯤ ꯈꯪꯗꯦ ꯍꯧꯖꯤꯛ ꯍꯧꯖꯤꯛꯀꯥꯟꯁꯤꯗꯤ ꯑꯩꯈꯣꯏꯁꯨ ꯆꯤꯡꯒꯤ ꯄꯣꯠ ꯆꯥꯗꯕ ꯀꯨꯏꯔꯦꯗ ꯑꯃꯣꯝ
ꯑꫭ
ꯆꯤꯡꯗꯒꯤ ꯍꯥꯥ
ꯏꯃꯥ ꯏꯄꯥꯗꯤ ꯇꯨꯝꯈꯔꯥꯥꯕꫭ
ꯑꯩ ꯌꯨꯝꯗ ꯅꯠꯇꯤꯌꯦ
ꯑꯣ
ꯑꯩꯅ ꯍꯧꯖꯤꯛ ꯂꯩꯖꯔꯤꯁꯦ
ꯇꯝꯄꯥꯛꯗꯔꯥꯥ
ꯍꯣꯏ
ꯑꯣ
ꯇꯄꯥ ꯍꯥꯏꯔꯒ ꯅꯨꯄꯥ ꯃꯥꯗ ꯁꯨꯃꯥꯏꯅ ꯍꯥꯏꯕ ꯆꯤꯡꯗ ꯂꯩꯕ꯭ꯔꯣ ꯇꯝꯄꯥꯛꯇ ꯂꯩꯕ꯭ꯔꯣ ꯀꯥꯏ ꯍꯥꯏꯔꯦ ꯇꯝꯄꯥꯛꯇ ꯂꯩꯌꯦ ꯍꯥꯏꯔꯒ ꯇꯝꯄꯥꯛꯅ ꯁꯃꯥꯏ ꯍꯥꯏꯔꯗꯤ ꯑꯩꯗꯤ ꯌꯥꯝ ꯅꫭꯡꯅꯤꯡꯉꯤ ꯀꯥꯏ ꯑꯁ
ꯀꯅꯥꯔ ꯑꯗꯨꯝ ꯍꯥꯏꯕꯗꯨ
ꯈꯪꯗꯦ ꯃꯁꯛꯁꯨ ꯈꯪꯗꯦ ꯃꯃꯤꯁꯨ ꯈꯪꯗꯦ ꯑꯗꯨꯝ ꯋꯔꯤ ꯁꯥꯕꯤꯕ ꯈꯛꯇ